ꯍꯜꯂꯣ ꯇꯥꯔꯦꯗ ꯍꯜꯂꯣ ꯇꯥꯗꯦꯡꯉꯣ ꯅꯪ ꯅꯪꯒꯤꯗꯤ ꯅꯨꯡꯉꯥꯏꯇ꯭ꯔꯦ ꯑꯩꯒꯤ ꯅꯨꯡꯉꯥꯏꯇ꯭ꯔꯦ ꯑꯃ ꯇꯧꯔꯤ ꯅꯪꯒꯤ ꯅꯨꯡꯉꯥꯏꯇꯕ ꯃꯥꯜꯂꯦ ꯍꯜꯂꯣ ꯅꯪꯅ ꯉꯥꯡꯕꯨꯗꯤ ꯇꯥꯗꯦ ꯑꯩꯅ ꯉꯥꯡꯕꯨꯗꯤ ꯇꯥ ꯑꯩꯅ ꯉꯥꯡꯕꯗꯤ ꯅꯪꯉꯣꯟꯗ ꯇꯥꯕ ꯃꯥꯅꯤ ꯅꯪꯅ ꯉꯥꯡꯕꯗꯤ ꯑꯩꯉꯣꯟꯗ ꯇꯥꯗꯦ ꯍꯜꯂꯣ ꯇꯥꯗꯤ ꯅ ꯍꯥꯡꯕ ꯀꯩꯝ ꯇꯥꯗꯤ ꯇꯧꯔꯛꯑꯦ ꯇꯥꯗꯤ ꯇꯧꯔꯛꯑꯦ
ꯅꯪꯅ ꯉꯥꯡꯕ ꯇꯥꯏ
ꯍꯜꯂꯣ
ꯀꯣ ꯇꯦꯕ ꯇꯥꯏꯦ
ꯇꯥꯔꯦ ꯇꯥꯔꯦ
ꯇꯥꯔꯔꯕ
ꯇꯥꯔꯦ ꯇꯥꯔꯦ ꯑꯃꯃꯨꯛ ꯇꯥꯗꯕꯤ ꯇꯧꯔꯤ ꯅꯪꯒꯤꯁꯦ ꯏꯁ ꯩꯅꯣꯕꯥꯗꯣ ꯀꯩꯅꯣ ꯇꯧꯔꯒ ꯊꯝꯃꯒ ꯍꯥꯏꯔꯛꯅꯦ ꯇꯥꯖꯦꯅ ꯑꯃꯛ ꯈꯪ ꯇꯥꯔꯦꯃꯛ
ꯁꯤꯁꯤꯗꯤ ꯅꯦꯠꯋꯥꯔ ꯈꯔ ꯅꯨꯡꯉꯥꯏꯕ ꯋꯥꯠꯄꯒꯤꯅꯦ ꯇꯔꯛꯑꯅꯤꯗ ꯍꯧꯖꯤꯛ ꯖꯣꯞ ꯖꯣꯞ ꯂꯥꯛꯑꯅꯤ
ꯇꯥꯔꯦ ꯇꯥꯔꯦ ꯎꯝ ꯂꯩ ꯂꯩ
ꯑꯆꯥ
ꯇꯥꯔꯦ
ꯑꯦ ꯁꯦꯡ ꯇꯥꯗ꯭ꯔꯦꯅ ꯅꯥꯕ
ꯇꯥꯔꯛꯇ꯭ꯔꯕꯣ
ꯇꯥꯔꯦꯠ ꯇꯥꯔꯦꯠ
ꯇꯥꯅꯤꯍꯦ ꯑꯩꯒꯤ ꯀꯩꯅꯣꯅꯦ ꯑꯐꯕ ꯐꯣꯟꯅꯤ ꯅꯪꯒꯤ ꯇꯥꯗ꯭ꯔꯦꯃꯣ
ꯇꯥꯔꯝꯃꯅꯤꯗ
ꯇꯥꯔꯦ ꯌꯥꯝ ꯑꯃꯃꯨꯛꯇ ꯇꯥꯏ ꯆꯔ
ꯇꯥꯔꯦ ꯅꯪ ꯅꯪ ꯇꯥꯕ꯭ꯔꯣ
ꯋ ꯆꯠꯄꯇꯪꯒꯤꯅ ꯑꯣꯏꯔꯝꯗꯧ ꯃꯥꯜꯂ ꯑꯩꯒꯤ ꯅꯨꯡꯉꯥꯏ
ꯅꯠꯇꯦ ꯅꯪꯒꯤ ꯑꯗ ꯍꯥꯟꯅ ꯉꯥꯡꯈ꯭ꯔꯒ ꯀꯣꯟꯅꯦ ꯇꯥꯔꯛꯏꯁꯦ
ꯆꯞ ꯃꯥꯅꯦ ꯑꯩꯅ ꯆꯞ ꯃꯥꯟꯅꯉ ꯅꯨꯃꯤ ꯆꯞꯅ ꯇꯥꯔꯝꯕꯅꯤ
ꯍꯣꯏ ꯉꯥꯏꯍꯥꯛ ꯂꯩꯔꯒ ꯇꯥꯕꯤ ꯇꯕ ꯇꯧꯋꯦꯕ ꯑꯗꯨꯅꯅꯤꯗ
ꯅꯦꯠꯋꯥꯛ ꯅꯨꯡꯉꯥꯏꯇꯕ ꯅ ꯏꯁꯨ ꯑꯣꯏꯕ
ꯑꯗꯨ ꯇꯔꯥ ꯐꯥꯎꯗꯤ ꯑꯗꯨꯝ ꯂꯩꯗ ꯅꯠꯇ꯭ꯔꯣ ꯍꯥꯏꯗꯤꯝꯃꯣꯏꯅꯦ
ꯋꯥꯔꯤꯜꯂꯒ ꯄꯣꯠꯇꯨ ꯄꯩꯁꯥꯗꯨ ꯈꯔ ꯌꯥꯝ ꯐꯪꯍꯟꯒꯦꯕ
ꯑꯣꯇꯣ ꯑꯣꯏꯅ ꯀꯛꯈ꯭ꯔꯕ
ꯀꯛꯇꯕꯃꯤ ꯑꯩꯈꯣꯏꯅ ꯀꯛꯀꯗꯝꯕꯅꯤ
ꯑꯣ ꯃꯤꯅꯤꯠ ꯇꯔꯥ ꯍꯦꯜꯂꯁꯨ ꯀꯩꯁꯨꯗꯤ ꯀꯥꯏꯗꯤ ꯀꯔꯝ ꯑꯣꯏꯑꯦ ꯍꯅ ꯐꯪ
ꯀꯥꯏꯗꯤ ꯀꯥꯏꯔꯝ ꯃꯗꯨꯁꯨ ꯐꯍꯟꯕꯅ ꯐꯩꯌꯦꯕ ꯃꯣꯏꯅ ꯇꯔꯥ ꯍꯥꯏꯔꯛꯄꯅꯦꯕ
ꯎꯝ
ꯀꯣꯂꯦꯖ ꯆꯠꯂꯤꯃꯤꯅ ꯀꯣꯏꯀꯣꯏ ꯀꯣꯏꯗꯅ ꯁꯤꯗ ꯑꯥ ꯀꯤꯍꯣꯝ ꯌꯥꯗꯅ ꯅꯪꯒꯊꯦꯟꯗ
ꯏꯍꯣꯡ ꯄꯤꯛꯏꯗ ꯑꯗꯨꯏꯁꯨ ꯍꯥꯎꯗꯤ ꯑꯗꯨꯝ ꯍꯥꯎꯔꯦ
ꯂꯨꯅ ꯌꯥꯒꯗꯕ ꯅꯠꯇꯦ ꯍ ꯑꯗꯨꯅ ꯌꯥꯒꯗ ꯅꯠꯇꯀꯣ ꯍꯌꯦꯡ ꯍꯥꯟꯅꯗꯅ ꯐꯥꯔꯨꯅꯤ ꯅꯃꯥꯁꯨꯁꯨ ꯁꯣꯟꯗꯕꯗꯨ ꯑꯗꯨ ꯌꯥꯒꯗꯕ ꯅꯠꯇꯦ
ꯉꯁꯤꯗꯤ ꯈꯣꯏꯗꯥꯥꯔꯛꯑꯦ ꯀꯃꯥꯏ ꯇꯧꯅ ꯖꯠꯣ
ꯣꯏ ꯂꯤꯠ ꯂꯤꯦ ꯑꯗꯨ ꯅ ꯃꯥ ꯁꯣꯟꯕꯅꯤꯅꯦ
ꯂꯤꯕꯨ ꯑꯍꯣꯏ ꯁꯤꯗ ꯑꯗꯨ ꯅꯪꯒꯤ ꯁꯤꯗ ꯆꯠꯈ꯭ꯔꯁꯦ ꯑꯗꯨꯒ ꯑꯩꯖꯦꯁ ꯍꯣꯡꯗꯣꯛꯑꯒ ꯑꯩꯈꯣꯏ ꯆꯔꯣ ꯑꯝꯆꯥ ꯈꯆꯨꯝ ꯐꯔꯦ ꯀ ꯂꯥ ꯑꯅꯤꯈꯁꯨ ꯊꯧꯕꯥꯜ ꯃꯖꯤꯡ ꯆꯥꯊꯛꯑꯦꯝꯅꯤ ꯑꯗꯨ ꯂꯩ ꯄꯩꯁꯥ ꯇꯝꯊꯣꯔꯛꯑꯗꯕꯅꯦꯕ
ꯆꯥꯛꯇꯣ ꯃꯣꯏ ꯆꯥꯔꯝꯒꯗ꯭ꯔꯥ ꯑꯃꯨꯛ ꯆꯥꯛ ꯆꯈ꯭ꯔꯣꯅꯦ ꯑꯩꯈꯣꯏꯗ ꯇꯧꯔꯛꯀꯗ꯭ꯔꯥꯅꯅꯦꯅ ꯇꯜꯂꯤꯁꯦ ꯑꯩꯗꯤ
ꯍꯥ
ꯑ ꯑꯗ ꯆꯥꯛ ꯆꯥ ꯀꯅ ꯑꯃꯨꯛ ꯇꯧꯔꯛꯀꯗ꯭ꯔꯅ ꯇꯜꯜꯂꯤꯃꯤꯅꯤ
ꯇꯧꯕꯗꯤ ꯇꯧꯔꯛꯀꯅꯤ ꯆ ꯐꯔꯦ ꯆꯥꯊꯣꯛꯑ ꯂꯣꯏꯔꯦ ꯀꯩꯅꯣ ꯐꯠ ꯂꯥꯎꯑꯣꯅ
ꯁꯤ ꯁꯔꯥꯎꯅ ꯆ ꯆꯅꯤ ꯇꯂꯅꯦꯗꯤ ꯑꯩꯗꯤ ꯍꯌꯦꯡ ꯁꯥꯔꯕꯤ ꯑꯃꯁꯨ ꯆꯠꯇꯣꯔꯤꯅꯦ
ꯍꯥ
ꯍꯌꯦꯡ ꯄꯨꯡ ꯅꯤꯄꯥꯟꯗ ꯁꯥꯔꯕꯤ ꯑꯃ ꯆꯠꯈ꯭ꯔꯗꯦ
ꯎꯝ ꯅꯪꯒꯤ ꯁꯥꯔꯚꯤꯁꯁꯤ ꯆꯠꯂꯤ ꯐꯖꯅ
ꯑ ꯑꯇꯩꯃꯁꯨ ꯍꯌꯦꯡ ꯂꯥꯛꯀꯅꯤ ꯌꯥ ꯇ ꯇ ꯎꯗꯔꯁꯤ ꯅꯣꯏꯗꯤꯩ ꯑꯉꯥꯡ ꯑꯣꯏꯔꯤ ꯅꯣꯏ ꯅꯥꯇꯩꯃꯈꯣꯏ ꯀꯩꯒꯣ ꯈꯪꯕ ꯅꯠꯇ꯭ꯔꯤꯅꯦ
ꯀꯩ ꯃꯨꯊꯔꯨꯕꯤꯔꯁꯤꯕꯣ
ꯑꯣꯏꯣꯏꯔꯝꯅꯦ
ꯃꯅꯝꯁꯨ ꯀꯩꯝꯇ ꯅꯝꯗꯦ ꯑ
ꯑꯣꯗ ꯃꯣꯏ ꯃꯊꯨꯕꯤꯗꯨꯗꯤ ꯔꯣꯁꯅꯤ ꯔꯣꯁ ꯑꯣꯝ ꯃꯡꯊ꯭ꯔꯤ ꯋꯥꯡꯕꯅꯦ ꯎ
ꯇꯤꯡꯈꯪꯗꯒꯤ ꯄꯥꯟꯗꯒꯤ ꯑꯗꯨꯩꯗꯤ ꯃꯅꯥꯒꯁꯦ ꯃꯨꯠꯊꯨꯕꯤꯒꯦ ꯍꯥꯏ ꯃꯥꯟꯅꯕ ꯃꯅꯃꯨꯛꯇꯧꯁꯤꯗꯩꯗꯤ
ꯋꯥꯡꯕꯅꯤ ꯋꯥꯡꯕꯅꯤ ꯔꯣꯁ ꯁꯥꯠꯂꯝꯕꯅꯤ ꯂꯣꯏꯈ꯭ꯔꯦ ꯃꯇꯝ ꯅꯦꯠꯁꯦ ꯁꯤꯗ ꯑꯦꯞꯁꯦ ꯁꯤꯖꯤꯟꯅꯕꯗ ꯅꯦꯠ ꯅꯨꯡꯉꯥꯏꯇꯕꯅꯦꯕ
ꯃꯁꯥꯁꯨ ꯅꯨꯡꯉꯥꯏꯇꯕ ꯃꯥꯜꯂꯤꯦꯗ ꯀꯣꯂꯤꯡ ꯑꯃ ꯑꯃꯗ
ꯎꯝ ꯅꯣꯏꯁꯨ ꯅꯦꯠꯁꯤꯗ ꯀꯟꯖꯨꯝ ꯃ ꯇꯧꯔꯝꯗꯧ ꯃꯥꯜꯂꯦ
ꯎꯝ ꯇꯧꯤꯉꯣ ꯐꯅꯌꯥꯝ ꯀꯩꯅꯣ ꯆꯠꯂꯦ ꯏꯁ
ꯀꯌꯥꯝ ꯇꯧꯔꯕ
ꯁꯤꯛꯁ ꯐꯣꯔ ꯍꯟꯗ꯭ꯔꯦꯠ ꯑꯗꯨꯋꯥꯏꯗ ꯂꯩꯒꯨꯝ ꯇꯧꯕꯅꯤ ꯑꯗꯣ ꯁꯤꯛꯁ ꯍꯟꯗ꯭ꯔꯦꯗ ꯇ꯭ꯋꯦꯟꯇꯤ ꯐꯥꯏꯚ ꯌꯧꯔ ꯂꯩꯔꯃꯦ ꯑꯦꯝꯕꯤ
ꯑꯦꯝꯒꯤꯃꯨꯛꯇ ꯑꯄꯥꯝ
ꯚꯒ꯭ꯔꯥꯎꯟꯗ ꯊꯝꯝꯕ ꯁꯥꯟꯅ ꯗꯗꯤꯌꯥꯞꯖꯣ
ꯈꯪꯗꯦ ꯊꯝꯃꯨ ꯀꯩꯅꯣꯗꯣ
ꯌꯥ ꯌꯥꯏ ꯌꯥꯕꯗꯤ
ꯃꯤꯅꯤꯠꯇꯔꯨ ꯀꯗꯤ ꯁꯨꯨꯔꯦ ꯋꯥ ꯉꯥꯡꯕꯒꯤ ꯃꯇꯨꯡ ꯏꯟꯅ ꯄꯩꯁꯥꯅꯦꯕ ꯂꯥꯛꯀꯗꯣꯏꯒꯦ ꯈꯪꯕ꯭ꯔꯥ ꯋꯥꯁꯦ ꯌꯥꯝ ꯉꯥꯡꯈ꯭ꯔꯦ ꯄꯩꯁꯥ ꯌꯥꯝ ꯂꯥꯛꯀꯅꯦ ꯃꯦ ꯑꯩꯈꯣꯏ ꯅꯍꯥꯟ ꯌꯥꯝ ꯉꯥꯡꯍꯧꯗꯕꯩꯅꯦꯕ ꯎꯝ
ꯋꯥꯔꯤ ꯇꯧꯔ ꯑꯃ ꯂꯩꯔꯤꯈꯩ ꯐꯪꯒꯅꯦꯕ ꯋꯥꯔꯤꯁꯦ
ꯍꯣꯏꯅꯦ ꯋꯥꯟ ꯐꯣꯔꯇꯤ ꯀꯩꯅꯣꯅꯦ ꯁꯦꯀꯦꯟ ꯅꯍꯥꯟꯒꯤꯗꯨ ꯋꯥꯟ ꯐꯣꯔꯇꯤ ꯁꯦꯀꯦꯜꯂ ꯀꯩꯅꯣ ꯑꯣꯏꯕꯅꯦꯕꯀꯣ ꯑꯗꯨꯗꯨꯒꯤꯅꯦ ꯐꯪꯉꯤꯗꯣ ꯑꯗꯣ ꯑꯩꯒꯤ ꯏꯁꯄꯤꯠꯇꯣ ꯋꯥ ꯉꯥꯡꯕꯩ ꯏꯁꯄꯤꯠꯇꯣ ꯑꯗꯨꯗꯁꯨ ꯆꯠꯄ ꯃꯥꯜꯂꯦꯕ ꯍꯥꯏꯕꯗꯤ ꯋꯥꯗꯨꯣ ꯌꯥꯝ ꯉꯥꯡꯉꯗꯤ ꯌꯥꯝ ꯐꯪꯉꯤꯗꯅ
ꯅꯍꯥꯟꯒꯤꯗꯣ ꯈꯔ ꯃꯌꯥꯝꯑꯣ ꯑꯁꯣꯏ ꯁꯨꯈꯤꯗ꯭ꯔꯔꯅꯦ ꯑꯗꯨꯗ ꯑꯣꯏꯔꯝꯒꯅꯤ ꯐꯪꯉꯤꯗꯣ
ꯇꯦꯟ ꯃꯤꯅꯤꯠꯇ ꯀꯩꯅꯣꯅꯦ ꯑꯠꯇꯤ ꯄꯥꯔ ꯍꯥꯏꯕꯅꯦ ꯑꯗꯨ ꯐꯪꯉꯦꯗꯅ ꯍꯪꯉꯤꯗ ꯐꯣꯔꯇꯤ ꯁꯤꯛꯁ ꯐꯣꯔꯇꯤ ꯀꯌꯥꯅꯣꯝꯇꯅꯦꯕ ꯑꯩꯗꯣ ꯐꯪꯉꯤꯗꯣ ꯅꯪꯉꯦ ꯊꯥꯔꯇꯤ ꯅꯥꯏꯟ ꯐꯪꯉꯤꯗꯣ ꯎ
ꯑ
ꯑꯗꯨ ꯇꯣ
ꯅꯪ ꯄꯣ ꯑꯗꯨꯗꯤ ꯀꯣꯜ ꯑꯅꯤ ꯑꯍꯨꯝ ꯇꯧꯔꯕꯅꯦꯕ ꯑꯗꯨꯐꯥꯎꯗ ꯅꯠꯇ꯭ꯔꯥ
ꯇꯧꯋꯦ ꯑꯩꯒꯤ ꯑꯇꯣꯞꯄꯗꯤ ꯂꯨꯄꯥ ꯑꯃ ꯃꯈꯥꯏ ꯑꯅꯤ ꯈꯛꯇꯅꯦꯕꯪꯒꯤꯗꯣ ꯅꯪꯒꯤꯗꯨꯣ ꯇꯟ ꯆꯥꯎꯅ ꯐꯪꯈ꯭ꯔꯁꯦ ꯀꯨꯏꯅ ꯁꯥꯟꯅꯕꯒꯤ ꯑꯣꯞꯄꯗꯨꯗꯤ ꯇꯥꯕꯣꯏ ꯇꯥꯗꯕꯣꯏ ꯇꯧꯗꯅ ꯏꯃꯥꯟꯅꯕ ꯏꯁꯥꯟꯅ ꯑꯗꯨ ꯂꯣꯏ ꯇꯧꯒꯦꯕ ꯑꯃ ꯏꯃꯥꯟꯅꯕ ꯑꯃ ꯁꯥꯟꯅꯕꯗꯨꯒ ꯅꯪ ꯁꯥꯟꯅꯇꯅꯤ ꯈꯔ ꯀꯟꯈꯠꯂꯛꯏ ꯋꯏꯁ ꯑꯃ ꯀꯥꯞꯄꯤꯈꯤꯕꯅ ꯑꯩꯅ ꯈꯜꯗꯁꯤ ꯅ ꯍꯟꯗꯛ ꯊꯥꯁꯤꯗ ꯑꯃꯃꯨꯛ ꯀꯩꯃꯨꯛꯇꯤ ꯑꯗꯨꯝ ꯄꯥꯏꯍꯧꯔꯁꯤꯔꯅ ꯈꯟꯕꯅꯤ ꯖꯨ ꯂꯣꯏꯁꯤꯜꯂꯛꯄꯁꯤꯗ ꯅꯇꯩ ꯂ ꯑꯃ
ꯁꯤꯗ ꯂꯥꯛꯑꯣ ꯄꯥꯖꯔꯤꯕ ꯑꯩ ꯍꯥꯏꯔ
ꯑ ꯄꯥꯏꯍꯜꯂꯛꯀꯦ ꯄꯥꯏꯍꯜꯂꯛꯦꯇ ꯌꯦꯡꯉꯨ ꯌꯦꯡꯉ ꯑꯁꯂꯝ ꯈꯥꯒꯤ ꯄꯋꯥ
ꯑꯗꯨꯝ ꯄꯥꯏꯕꯤ ꯌꯥꯏ ꯀꯗꯣ ꯑꯩꯈꯣꯏ ꯅꯪ ꯈꯪꯗꯕꯩꯅꯤ ꯑꯉꯥꯡꯗꯩꯁꯨ ꯑꯩ ꯂꯧꯗꯣꯔꯅꯦ ꯑꯩ ꯍꯥꯄꯛꯄ ꯑꯉꯥꯡꯗ ꯀꯔꯤ ꯅꯣꯏ ꯄꯩꯁꯥ ꯑꯝꯇ ꯐꯪꯗꯦ ꯈꯔ ꯅꯣꯏ ꯐꯪꯉꯗꯤ ꯊꯥꯔꯛꯑꯣ ꯍꯥꯏꯗꯣꯏꯔꯦ ꯃꯤꯇ
ꯁꯤ
ꯀꯅꯕ ꯍꯥꯏꯔꯛꯀꯦ ꯍꯥꯏꯒ
ꯑꯉꯥꯡꯈꯩ ꯁꯟꯗꯣꯛꯑꯣ ꯑꯉꯥꯡꯈꯩꯗꯤꯩ ꯈꯣꯒꯠꯀꯦ ꯁꯤꯔꯥꯔꯕꯅ ꯈꯜꯂꯤꯁꯦ
ꯇ꯭ꯔꯀꯤꯡꯗꯤ ꯌꯥꯅꯦ ꯑꯗꯨꯝ ꯑꯩꯅ ꯑꯗꯨꯝ ꯂꯧꯒꯅꯦꯕ
ꯑꯪꯥꯡꯪ ꯍꯥꯏꯗ ꯈꯣꯡ ꯍꯥꯞꯄꯗ ꯌꯥꯔꯣꯏꯗꯕ ꯑꯃ ꯂꯩꯔ ꯃꯣꯏ ꯑꯦꯀꯥꯎꯟ ꯍꯥꯞꯄ ꯈꯣꯠꯄ ꯑꯦꯀꯥꯎꯟ ꯍꯥꯞꯄꯗ ꯅꯪꯒꯤ ꯍꯥꯞꯄ ꯍꯥꯞꯇꯣꯏꯔꯕ
ꯗꯦ ꯃꯣꯏꯗꯤ ꯍꯥꯟꯗꯤ ꯑꯔꯤꯕꯅꯤꯅꯅꯦ ꯃꯣꯏ ꯃꯈꯥꯗ ꯃꯌꯥꯝ ꯂꯥꯛꯏꯅꯤꯅ ꯃꯣꯏꯗꯤ ꯐꯪ
ꯑꯦꯀꯥꯎꯟ ꯃꯤ ꯑꯃꯒꯤ ꯑꯦꯀꯥꯎꯟ ꯃꯌꯥꯝ ꯍꯥꯞꯆꯤꯟꯕ ꯌꯥꯔꯝꯃꯣꯏꯗ
ꯑꯅꯤꯗꯤ ꯌꯥꯝꯅꯦꯕ
ꯎꯝ
ꯑꯗꯨ ꯃꯣꯏꯗꯤ ꯕ꯭ꯔꯥꯟꯁ ꯁꯟꯇꯣꯔꯛꯏꯅꯤꯅ ꯃꯣꯏꯗꯤ ꯈꯔ ꯀꯟꯅꯔꯝꯅꯦꯕ ꯑꯩꯉꯣꯟꯗꯦꯔꯤ ꯆ ꯇꯧꯣꯔꯛꯄ ꯅꯠꯇꯦꯕ ꯑꯩꯅ ꯅꯪꯉꯣꯟꯗꯗꯤ ꯗꯥꯎꯟꯂꯣꯗ ꯇꯧ ꯍꯥꯏꯕꯁꯨꯗꯅ
ꯇ ꯑꯗꯨ ꯗꯥꯎꯟꯂꯣꯗ ꯇꯧꯕꯁꯤ ꯐ꯭ꯔꯦꯟꯗ ꯑꯩꯒꯤ ꯂꯤꯡꯇꯒꯤ ꯊꯥꯔꯒ ꯄꯩꯁꯥꯗꯨ ꯇꯣꯛꯄ ꯑꯣꯏꯗꯤ ꯐꯗꯕ ꯑꯗꯨꯁꯨ ꯇꯧꯗꯤ ꯇꯧꯗꯧ ꯃꯥꯜꯅꯤ
ꯅꯪꯒꯤ ꯑꯩꯒꯤ ꯃꯤꯡꯗꯤ ꯈꯟꯐꯝ ꯌꯥꯎꯗꯦꯗꯅ ꯀꯩꯝꯇ
ꯎꯝꯝ
ꯍꯥꯏꯗꯤ ꯃꯤꯡꯗꯨ ꯄ꯭ꯔꯦꯝꯃꯅ ꯈꯟꯗ꯭ꯔꯣ
ꯎꯝ
ꯑꯗꯨ ꯑꯣꯏ ꯇꯥꯔꯒꯗꯤ ꯑꯩꯒꯤꯒ ꯀꯩꯅꯣ ꯑꯩꯒꯤ ꯃꯤꯡ ꯑꯃꯕꯨ ꯈꯟꯐꯝ ꯌꯥꯎꯗꯕꯅꯤꯅ ꯃꯉꯣꯟꯗ ꯀꯥꯟꯅꯖꯗ꯭ꯔꯣ ꯑꯩꯉꯣꯟꯗ ꯀꯩꯝ ꯀꯥꯟꯅꯐꯝ ꯌꯥꯎꯗꯦ ꯑꯗꯨ ꯋꯥꯅꯤꯗ ꯑꯩ ꯃꯉꯣꯟꯗ ꯈꯔ ꯐꯪꯉꯝꯒꯗ꯭ꯔꯥꯅ ꯈꯔ ꯊꯥꯖꯕ ꯂꯩ ꯑꯗꯨ ꯃꯉꯣꯟꯗ ꯑ ꯌꯥꯝ ꯀ ꯀꯅ ꯄꯁꯂ ꯁꯥꯟ ꯄꯥꯏꯇ ꯇ ꯑꯗ ꯁꯤꯁꯨ ꯆꯥꯛ ꯆꯟꯅꯁꯤꯅꯤ ꯏꯃꯥꯟꯅꯕꯁꯤꯡ ꯈꯣꯝꯃꯛꯑꯦ ꯁꯤꯁꯨ ꯌꯥꯅ ꯄꯩꯁꯥ ꯂꯩꯇꯦ ꯏꯃꯅ ꯆ ꯆꯥꯛ ꯆꯥꯅ ꯁꯦꯡꯅ ꯑꯃꯨꯛ ꯈꯣꯝꯖꯤꯜꯂꯛꯏ ꯈꯪꯗ ꯗ ꯄꯂꯤꯕꯛꯇ꯭ꯔꯤꯀꯨꯞꯨꯞ ꯀꯃꯥ ꯍꯥ ꯂꯥꯛ
ꯀꯔꯤ ꯀꯔꯤ ꯂꯝꯒꯤꯅ ꯃꯥꯟꯅꯕꯅꯣ ꯀꯔ ꯀꯔꯥꯏꯗ ꯄꯨꯂꯣꯅ ꯃꯥꯟꯅꯕꯅꯣ ꯉꯁꯥꯏꯒꯤ ꯅꯣꯏꯒꯤ ꯕꯣꯁ ꯀꯌꯥꯔꯣ
ꯁꯤ ꯌꯥꯎꯕ ꯑꯝꯇꯦꯍꯦ ꯑꯩꯈꯣꯏ ꯕꯣꯁ ꯀꯩꯥꯏꯅ ꯑꯩ ꯕꯣꯁ ꯂꯩꯇꯦ ꯑꯩ ꯕꯣꯁ ꯁꯁꯨꯝꯅ ꯈꯛꯀꯤ ꯑꯩ ꯑꯣꯜ ꯃꯥꯏ ꯇꯤ ꯒꯣꯗ ꯈꯛꯇꯪꯅꯦ ꯑꯇꯩ ꯀꯅꯥꯝ ꯂꯩꯇꯦ
ꯑꯩꯅ ꯍꯥꯏꯗꯤ ꯅꯪꯒꯤ ꯕꯣꯁ ꯂꯩꯣꯏ ꯕꯁ ꯑꯁ ꯆꯥꯟ ꯕꯣꯔꯁ ꯀꯩꯅꯣ ꯂꯩꯇꯅ ꯀꯔꯤꯑꯕ
ꯀꯔꯥꯏꯗꯤ ꯕꯣꯁꯅꯣꯗ ꯃꯣꯏꯗꯤ ꯑꯩꯒꯤꯕꯨꯣ ꯃꯣꯏꯅꯦ ꯑꯩꯒꯤ ꯃꯣꯏꯁꯤꯅꯦ ꯑꯩꯉꯣꯟꯗ ꯕꯣꯁ ꯕꯣꯁ ꯁꯥꯔ ꯁꯥꯔꯅ ꯀꯧꯔꯤꯗꯣ ꯁꯥꯔ ꯁꯥꯥꯔ
ꯑꯗꯨꯅ ꯑꯩꯅ ꯃꯈꯣꯏꯁꯤ ꯌꯦꯡꯉꯤꯅꯤ ꯃꯣꯏꯅ ꯀꯧꯕꯅꯤ
ꯅꯕꯗꯤꯦ ꯀꯁꯤꯤꯡ ꯀ ꯃꯔꯔ ꯋꯥꯕ
ꯍꯣꯏꯌꯦꯦ
ꯄꯨꯟꯗꯕꯨ ꯀꯤꯔꯕ ꯃꯇꯨꯡ